ꯑꯣ ꯀꯩ ꯇꯧꯔꯤꯅꯦ ꯂꯩꯌꯦ ꯀꯅꯤꯒꯔꯒ ꯎꯝ ꯇ ꯑꯗꯨꯒꯕꯣ
ꯇꯨꯝꯗꯔꯤ ꯑꯩꯅ ꯇꯨꯝꯅꯤꯡꯕꯗꯤ ꯑꯌꯨꯛꯇ
ꯑ
ꯑꯩꯅ ꯇꯨꯝꯅꯤꯡꯕꯗꯤ ꯑꯌꯨꯛꯇꯅꯦꯌꯦ
ꯁꯤꯦꯒꯤꯁꯦ ꯆꯖꯥꯖꯅꯅꯦ
ꯎꯝ
ꯑꯁ ꯌꯥꯝ ꯆꯕ ꯎꯝ ꯂꯩ
ꯎꯝ ꯇ ꯐꯔꯦ
ꯑꯩꯔꯦ
ꯌꯦꯟ ꯇꯣꯡꯕ
ꯑꯗꯨ ꯁꯣꯡꯕ ꯎꯝ ꯉꯗꯤ
ꯑꯩꯈꯣꯏꯗꯤ ꯉꯥ ꯊꯣꯡꯉꯦ
ꯑꯣ ꯍꯥꯎꯀ ꯑꯩꯕꯨꯁꯨ ꯑꯃꯇꯪ ꯑꯣꯏꯔꯁꯨ ꯆꯥꯛ ꯀꯧꯕꯤꯌꯨ
ꯀꯥꯎꯔꯣꯏ ꯅꯪ
ꯀꯔꯤ
ꯅꯪ ꯑꯩꯕꯨ ꯀꯔꯝ ꯀꯥꯟꯗ ꯆꯥꯛ ꯀꯧꯕꯧꯕ꯭ꯔꯣ
ꯑꯩ ꯀꯧꯏꯦ
ꯀꯥꯎꯁꯨ ꯀꯥꯎꯧꯗꯅ ꯍꯥꯥꯟꯖꯁꯨ ꯆ ꯑꯕ ꯂꯥꯛꯒꯦ ꯍꯥꯏꯁꯨ ꯂꯥꯛꯅꯤ ꯂꯥꯛꯨ ꯍ ꯆꯂ ꯕꯁꯥꯏ
ꯑꯩ ꯌꯥꯝ ꯀꯧꯈ꯭ꯔꯦꯕ ꯅꯪꯅ ꯌꯥꯗꯕ ꯃꯪꯗ ꯌꯥꯝ ꯀꯧꯈ꯭ ꯑꯩ
ꯑꯗꯨ ꯑꯗꯨ ꯑꯣꯏꯗꯕ ꯉꯥꯡꯂꯛꯑꯅꯤ ꯆꯠꯈꯗꯤ ꯉꯥ ꯊꯣꯡꯉꯦ ꯑꯗꯨꯒ ꯈꯣꯡꯗ꯭ꯔꯨꯝ ꯆꯝꯐꯨꯠ ꯇꯧꯔꯦ ꯑꯗꯨꯒ ꯉꯥ ꯃꯀꯨꯒ ꯀꯩ ꯅꯨꯡꯁꯥꯗꯣ ꯉꯧꯔꯦ ꯨꯒ ꯎꯝ ꯇꯤꯜꯍꯧ ꯃꯅꯥꯗꯣ
ꯑꯥ
ꯑꯗꯨꯁꯨ ꯀꯣꯠꯂꯒ ꯆꯥꯔꯦ ꯀꯩꯅꯣꯒ ꯁꯤꯡꯒ ꯆꯥꯔꯒ
ꯑꯍꯥꯎꯕ ꯉꯥꯛꯇꯅꯤꯀꯣ
ꯑ ꯑꯣꯁꯥꯁꯨ ꯂꯩꯌꯦ ꯑꯩꯗꯤ ꯆꯥꯗꯦ ꯆꯥꯅꯤꯡ ꯆꯥꯅꯤꯡꯗꯕ
ꯀꯗꯥꯏꯗꯒꯤ
ꯂꯩꯔꯛꯄ
ꯏꯅꯥꯅ
ꯑꯩꯈꯣꯏ ꯑꯩꯈꯣꯏꯗ ꯑꯍꯟꯗ ꯃꯥꯗ ꯉꯥ ꯆꯥꯅꯤꯡꯗꯦ ꯍꯥꯏꯕꯒꯤ ꯑꯣꯛꯁꯥ ꯂꯩꯔꯛꯄ ꯊꯣꯡꯕ
ꯌꯥꯝ ꯅꯨꯡꯉꯥꯏꯀꯣ ꯌꯥꯝ ꯅꯨꯡꯉꯥꯏ ꯅꯨꯡꯉꯥꯏꯅ ꯄꯥꯟꯕ ꯃꯥꯜꯂꯦꯀꯣ ꯏꯃꯨꯡꯁꯦ
ꯪꯁꯨꯨ ꯆꯥꯅ ꯂ ꯑ ꯆꯍꯤ ꯆꯥꯔꯒꯦ
ꯅꯣꯏꯒꯤ ꯍꯨꯏꯐꯥꯎ ꯑꯣꯏꯖꯔꯗꯤ ꯏꯏꯁ ꯅꯨꯡꯉꯥꯏꯅꯤ
ꯅꯒꯦ
ꯑ ꯑꯗꯣ ꯎꯝ ꯍꯌꯦꯡ ꯑꯨ ꯄ꯭ꯔꯊꯅ ꯇꯧꯕ ꯆꯠꯀꯗ꯭ꯔꯥ ꯆꯠꯀꯅꯤꯀꯣ
ꯎꯝ ꯆꯠꯀꯅꯤ ꯍꯥꯏꯕꯗꯤ
ꯏꯁꯥꯏ ꯂꯗꯅ
ꯏꯁꯩ ꯅ ꯗꯦ ꯑꯗꯨ ꯑꯩꯈꯣꯏ ꯀꯥꯕ ꯂꯣꯏꯔ ꯆꯥ ꯀꯔꯤ ꯀꯔꯤ ꯁꯥꯒꯅꯤ ꯃꯥ
ꯅꯒꯦꯁꯦ
ꯑꯗꯨ ꯂꯩꯕꯒꯤ ꯑꯗꯨ ꯅꯠꯇ꯭ꯔꯗꯤ ꯆꯠꯂꯣꯏꯗ ꯍꯥꯏꯕꯗꯤ ꯑꯩꯗꯣ ꯐꯔꯛ ꯇꯥꯏꯕ ꯈꯔ
ꯑ ꯃꯤꯁꯦ ꯣꯝꯗ ꯍꯦꯡꯉ ꯍꯦꯡꯉꯗꯤ ꯥꯠ ꯖꯥꯠ ꯊꯦꯡꯅ ꯍꯥꯏꯗꯅꯤꯀꯣ
ꯎꯝ ꯇꯥꯕ ꯊꯛ ꯂꯞꯄꯒꯤꯁꯤꯗꯤ ꯂꯦꯞꯄ ꯌꯥꯗꯦ
ꯑꯝ ꯁꯤꯔꯝꯗ ꯍꯁꯒꯂꯒꯅꯤꯕ
ꯊꯥꯅꯤꯡꯅꯦ ꯀꯒꯤꯅꯣ
ꯇꯥꯏꯃꯤꯉꯣ ꯇꯥꯅꯤꯡꯉꯣ
ꯇꯅꯤꯡꯗꯦ ꯇꯅꯤꯡꯗꯦ
ꯎꯝ
ꯇꯅꯤꯡꯗꯦ
ꯑꯁ ꯃꯛꯇꯕ ꯍꯧꯥꯎꯔꯤꯦꯍꯦ ꯕꯣ ꯌꯦꯡꯒꯦ ꯇꯧꯔꯒ
ꯁꯤ ꯃꯅꯅꯨꯡꯃꯏꯒꯅꯤ ꯍꯥꯏꯌꯦ
ꯎꯝ ꯅꯨꯡꯉꯥꯏꯅꯦꯍꯦ
ꯅꯪ ꯌꯦꯡꯒꯦ ꯍꯥꯏꯔꯕ꯭ꯔꯣ
ꯌꯦꯡꯗꯣꯏꯅꯦ
ꯍ ꯂꯩ ꯍ ꯌꯦ ꯀꯔꯤ ꯌꯦꯅꯦ ꯌꯦꯜꯂ
ꯀꯃꯥꯏꯅ ꯑꯩ ꯀꯥꯗꯁꯨ ꯇꯨꯝꯝꯗꯦ
ꯇꯨꯨꯡꯁꯨꯁꯨ
ꯏꯁ ꯑꯩ ꯏꯎꯄꯥꯒ ꯇꯃꯦ
ꯍꯖꯣꯔ
ꯌꯥꯝ ꯄꯥ ꯈꯪꯕ꯭ꯔꯣ ꯆꯥꯛ ꯌꯥꯝ ꯆꯥꯕꯗꯣ
ꯈꯪꯉꯦ
ꯎꯝ
ꯃꯥꯔꯥꯡ ꯔꯏ ꯄ ꯈꯂꯄꯗꯣ
ꯑ ꯃꯥꯅꯤ ꯃꯥꯅꯦ ꯑꯗꯨꯒ ꯀꯩꯅꯣꯗ ꯈꯨꯟꯒꯤ ꯌꯥꯒ
ꯍꯥꯟꯅꯅ ꯁꯤ ꯊꯕꯛ ꯁꯨꯃꯤ ꯅꯕ ꯑꯗꯨ ꯌꯥꯎꯕ꯭ꯔꯥ ꯍꯥꯏꯕ
ꯑ
ꯑꯗ ꯅꯪ ꯁꯤꯗ ꯊꯕꯛ ꯁꯨꯔꯒ ꯂꯩꯕ ꯃꯇꯝꯗꯣ ꯑꯗꯨꯒꯤ ꯃꯤꯁꯨ ꯌꯥꯎꯕ꯭ꯔꯕ
ꯌꯥꯎꯗꯦ ꯑꯗꯨ ꯑꯗꯨ ꯑꯗꯨ ꯍꯥꯏꯕꯗꯣ ꯀꯅꯣꯅꯦ ꯅꯪ ꯅꯝꯕꯔꯅꯤꯗ ꯈꯪꯕ꯭ꯔꯥ ꯑꯩꯈꯣꯏ ꯑꯩꯈꯣꯏꯅ ꯑꯍꯟ ꯑꯍꯟ ꯀꯧꯕꯗ ꯈꯕꯔ
ꯃ ꯁꯨꯏꯎꯕ ꯅ ꯑꯗꯨ ꯀꯥꯟꯗ
ꯎꯝ ꯃꯣꯏꯁꯨ ꯋꯀꯤꯡ ꯍꯜꯂꯛꯑꯒ ꯀꯩꯅꯣ ꯇꯧꯕꯗꯣ
ꯅꯠꯇꯦ ꯅꯠꯇꯦ ꯅꯠꯇꯦ ꯑꯩ ꯍꯥꯏꯕꯗꯤ ꯃꯥ ꯁꯤ ꯊꯕꯛ ꯁꯨꯕ ꯌꯥꯎ ꯑꯗꯨꯅ
ꯌꯥꯎꯗꯦ
ꯑꯗꯨꯒ ꯑ ꯑꯃ ꯀꯔꯤꯒꯤ
ꯈꯪꯗꯦ ꯀꯃꯥꯏꯅ ꯈꯪꯅꯣ ꯃꯤꯁꯤꯡꯅ ꯋꯥꯔꯤ ꯀꯩꯅꯣ ꯇꯧꯕꯖꯥ ꯂꯤꯕꯖꯥꯠꯅ ꯑꯩ ꯁꯨꯝ ꯉꯛꯏꯅꯦ
ꯑꯩꯁꯨ ꯑꯗꯨꯃꯣꯏ ꯑꯩꯁꯨ ꯑꯍꯥꯟꯕꯗꯤ ꯅꯪꯒꯤ ꯅꯅꯥꯎ ꯃꯄꯥꯅ ꯑꯩꯅ ꯄꯥꯏꯈꯠ
ꯍꯣꯏ ꯏꯅꯥꯎꯄꯥꯅꯦꯕ ꯏꯅꯥꯎꯄꯥꯅꯦ ꯑꯍꯥꯟꯕꯒꯤꯗꯣ
ꯑꯥ ꯑꯗꯨꯒ ꯑꯗꯨꯝ ꯁꯥꯎꯔꯒ ꯀꯔꯤꯅꯣ ꯍꯤꯡꯖꯥꯡ ꯃꯔꯝꯗꯣ ꯍꯥꯏꯕꯗꯣ ꯑꯩꯁꯦ ꯀꯣꯛꯇ ꯑꯃ ꯉꯥꯎꯈ꯭ꯔ ꯑꯗꯨꯒ ꯋꯥꯔꯤ ꯁꯥꯔ ꯁꯥꯔꯤꯀꯥꯟꯗꯨꯗ ꯑꯩꯈꯣꯏꯒꯤ ꯂꯝꯕꯤꯗꯣ ꯁꯦꯝꯕꯅꯤꯅ ꯌꯥꯝ ꯋꯥꯡꯕꯅꯤꯅ ꯑꯉꯥꯡꯗꯣ
ꯎꯝ
ꯑꯉꯥꯡꯗꯣ ꯀꯥ ꯆꯠꯄ ꯍꯩꯇꯕꯒꯤ ꯑꯩꯅ ꯄꯝꯃꯒ ꯀꯔꯤ ꯀꯔꯤ ꯇꯧꯔꯤ ꯀꯥꯟꯗ ꯐꯖꯅ ꯁꯥꯍꯧ ꯇ꯭ꯔꯦ ꯑꯗꯨꯒ ꯍꯦꯛ ꯄꯥꯏꯔꯀꯥꯟꯗ ꯅꯪꯅ ꯅꯪ ꯄꯥꯏꯔꯛꯈ꯭ꯔꯦ
ꯎꯝ ꯑꯣꯀ ꯂꯤꯇꯨꯝꯗꯅ
ꯑꯩꯗꯤ ꯈꯪꯗꯦꯅꯦ ꯄꯨꯡ ꯇꯨꯝꯅꯤꯡꯕ ꯀꯥꯟꯗ ꯑꯗꯨꯝ ꯇꯨꯝꯃꯦ
ꯂꯝꯅꯤꯡꯗ꯭ꯔꯗꯤ ꯑꯗꯨꯝ ꯇꯧꯑꯦ
ꯎꯝ ꯎꯝ
ꯑꯁ ꯌꯥꯝ ꯅꯨꯡꯉꯥꯏꯗꯣꯏꯖꯥꯠꯅꯤꯅꯦ
ꯑꯩ ꯅꯪꯕꯨ ꯌꯦꯡꯍꯟꯗꯣꯏ
ꯑꯗꯨꯃꯥꯏꯅ ꯇꯧꯔꯛ ꯀꯅꯨ ꯑꯩ
ꯇꯧꯒꯅꯤ ꯇꯧꯒꯅꯤ ꯇꯧꯒꯅꯤ ꯇꯧꯒꯅꯤ ꯇꯧꯒꯅꯤ
ꯑꯁ
ꯑꯩ ꯉꯁꯤ ꯃꯤ ꯈꯠꯅꯅꯤꯡꯉꯤ
ꯅꯪ ꯍꯧꯅꯕꯤꯗꯣ ꯑꯃꯨꯛ ꯍꯧꯔꯦ
ꯑꯩ ꯃꯤ ꯈꯠꯅꯅꯤꯡꯉ ꯑꯗꯨꯅ
ꯅ ꯔꯒꯥꯥꯈꯅꯥꯗꯣ
ꯍꯦꯛ ꯌꯥꯗꯕ ꯇꯌꯦꯡꯉ ꯅꯪ ꯀꯔꯤ ꯇꯧꯕ꯭ꯔꯥ
ꯑꯁ ꯇꯥꯅꯤꯡꯗꯦꯍꯦ
ꯊꯥꯎ ꯆꯍꯤ ꯆꯥꯔ
ꯎ ꯇꯕꯨ ꯆꯕꯩꯕꯔꯣ
ꯌꯥꯏ
ꯀꯃꯥꯏꯅ
ꯆꯥꯎꯅ ꯗꯨꯝ ꯆꯤꯛꯑꯒ ꯆꯥꯎ ꯍꯥꯎꯕꯅꯦ
ꯌꯥꯔꯔꯕꯣ
ꯑꯩꯅꯁꯨ ꯌꯥꯝ ꯆꯥꯔꯦ
ꯑꯦ ꯀꯅꯥꯅ ꯀꯅꯥꯅ ꯄꯤꯕ
ꯏꯊꯟꯗ ꯂꯥꯎꯔꯒ ꯆꯥꯕꯅꯤ ꯀꯩꯅꯣ
ꯏꯁ
ꯑꯣ ꯉꯁꯥꯏꯗ ꯑꯗꯨꯃꯥꯏꯅ ꯍꯥꯏꯔꯒ ꯆꯥꯛꯇꯣꯛꯑꯒ ꯑꯃꯨꯛ ꯆꯨꯖꯥꯛꯇꯣ ꯆꯨꯖꯥꯛ ꯍꯥꯏꯕꯗꯤ ꯑꯍꯥꯎꯕ ꯅꯠꯇꯕꯅ ꯌꯣꯟꯕꯗ ꯑꯗꯨꯗꯣ ꯐꯨꯠꯂꯒ ꯑꯗꯨ ꯆꯥꯏ ꯍꯥꯎ
ꯑꯁ ꯑꯦꯕꯤ ꯗꯤ ꯌꯥꯗꯗ ꯍꯧꯖꯤꯛ
ꯑꯩꯗꯣ ꯆꯥꯕ ꯉꯝꯗꯕ ꯄꯨꯛ ꯌꯥꯝ ꯊꯟꯕꯒꯤ ꯆꯥꯕ ꯉꯝꯗꯕ
ꯑꯗꯨꯗꯅꯅꯦ ꯆꯥꯛ ꯂꯦꯟ ꯈ ꯆꯥ ꯀꯗꯕꯅꯦ
ꯁꯤ ꯆꯥꯅꯤꯡꯗꯦ ꯑꯩꯗꯤ ꯉꯁꯤꯗꯣ ꯈꯪꯆꯥꯥ ꯆꯥꯅꯤꯡꯉꯛꯄ ꯑꯗꯨꯗꯒꯤ ꯆꯥꯕ
ꯃꯊꯤꯟ ꯅꯨꯡꯊꯤꯟ ꯒꯨꯝꯕ ꯅꯣꯡ ꯆꯨꯕ ꯃꯇꯝꯗꯅ ꯂꯅ ꯁꯕ ꯍꯥꯏꯕꯅꯤ
ꯑ ꯅꯨꯡꯉꯥꯏꯕꯅꯦ ꯍꯥꯏꯒꯅꯣ ꯆꯥꯛ ꯆꯥ ꯀꯥꯟꯗ ꯌꯥꯝ
ꯅꯨꯡꯉꯥꯏꯕꯅꯤ ꯑꯁ
ꯉꯁꯥꯏꯅ ꯑꯩ ꯍꯜꯂꯛꯑꯒ ꯏꯕꯣꯛꯈꯣꯏꯗ ꯆꯠꯂꯦ
ꯎꯝ
ꯑꯗꯨꯒ ꯏꯕꯣꯛ ꯃꯅꯥꯛꯇ ꯈꯔ ꯏꯕꯣꯛꯇ ꯑꯩꯅ ꯆꯥꯛ ꯆꯥꯅꯤꯡꯗ꯭ꯔꯁꯨ ꯎ ꯀꯩꯅꯣ ꯕꯤꯁꯀꯤꯠꯀꯨꯝꯕꯗꯣ ꯆꯥꯎ ꯍꯥꯏꯕꯤꯕꯀꯣ ꯑꯗꯨ ꯅꯠꯇ꯭ꯔꯗꯤ ꯅꯪꯗꯣ ꯑꯃꯨꯛ ꯆꯥꯛꯈꯥꯎ ꯅꯥꯔꯛꯀꯅꯤ ꯑꯗꯨꯗ ꯇꯥꯕꯤꯔꯒ ꯃꯥꯁꯦ ꯍꯣꯏ ꯆꯨꯝꯃꯦꯒ ꯍꯥꯏ ꯑꯗꯨꯒ ꯑꯩꯅ ꯑꯗꯨꯗꯤ ꯕꯤꯁꯀꯤꯠ ꯄꯨꯔꯛꯀꯦ ꯆꯥꯎ ꯀꯣ ꯍꯥꯏꯔ ꯄꯨꯔꯛꯀꯅꯨ ꯑꯩ ꯆꯥꯔꯣꯏ ꯍꯥꯏꯅꯦ ꯑꯩꯁꯨ ꯁꯥꯎꯅꯤꯡꯕꯅꯤꯅꯦ ꯃꯤꯅ ꯐꯖꯅ ꯍꯥꯏꯕꯤꯔꯁꯤ ꯁꯨ ꯑꯗꯨꯒꯤ ꯑꯩꯗꯣ ꯆꯠꯂꯒꯦ ꯐꯥꯎ ꯍꯩꯔꯝ ꯅꯨꯄꯤꯗ ꯊꯣꯔꯛꯄꯅꯤ ꯄꯅ ꯌꯥꯝ ꯍꯥꯏ ꯕꯤꯔꯒ ꯈꯖꯤꯛ ꯑꯣꯏꯔꯁꯨ ꯆꯥꯎ ꯍꯥꯏꯔꯒ ꯄꯨꯔꯛꯀꯦꯀꯣ ꯍꯥꯏꯔꯒ ꯑꯃꯨ ꯄꯨꯔꯛꯀꯅꯨ ꯑꯣꯏꯔꯁꯨ ꯆꯥꯎꯔꯣꯏ ꯍꯥꯏꯅꯤ ꯃꯥꯒꯤꯗꯨꯗꯤ ꯆꯥꯕ ꯌꯥꯗꯕ ꯅꯠꯇꯦ ꯆꯥꯔꯣꯏ ꯍꯥꯏꯅ ꯅꯤꯉꯥꯏꯇꯧꯕ ꯑꯃ ꯌꯥꯎꯋꯤ
ꯆꯥꯅꯤꯡꯕꯒꯤꯩ ꯑꯣꯏꯔꯝꯃꯤꯕꯗꯤ ꯏꯕꯥꯅꯦ ꯍ ꯍꯟꯁꯤꯡꯗꯃꯥꯡ ꯇꯧꯕꯅꯤ ꯃꯣꯏꯅ ꯀꯔꯤꯒꯤ ꯁꯥꯕ
ꯇꯦ ꯆꯥꯗꯕꯗꯣ ꯍꯣꯏ ꯆꯥꯅꯤꯡꯗ꯭ꯔꯁꯨ ꯀꯩꯁꯨ ꯀꯥꯏꯗꯦꯗꯔꯁꯨ ꯃꯥ ꯆꯥꯛ ꯀꯔꯤꯁꯨ ꯆꯥꯗꯗꯤ ꯃꯥꯒꯤ ꯆꯥꯛꯈꯥꯎ ꯁꯣꯛꯂꯛꯑꯗꯤ ꯑꯃꯨꯛ ꯑꯅꯥꯕꯗꯣ ꯑꯃ ꯂꯣꯏꯗ꯭ꯔꯤꯀꯥꯟꯗ ꯑꯃ ꯑꯃꯨꯛ ꯂꯥꯛꯀꯅꯤ ꯑꯗꯨꯒꯤ ꯃꯥꯅ ꯍꯦꯟꯅ ꯋꯥꯒꯅꯤ ꯍꯥꯏꯕ ꯑꯃꯅꯤꯗ ꯑꯗꯨꯃꯁꯨ ꯃ ꯊꯥ ꯟꯗ ꯑꯣꯏꯔꯁꯨ ꯈꯟꯊꯔꯒ ꯈꯖꯤꯛ ꯑꯣꯏꯔꯁꯨ ꯆꯥꯎꯗꯅ ꯆꯥꯛ ꯆꯥꯔꯁꯨ ꯆꯥꯗ꯭ꯔꯦ ꯀꯔꯤꯁꯨ ꯆꯥꯗ ꯑꯗꯨꯗꯤ ꯕꯤꯁꯀꯤꯠꯇꯪ ꯑꯣꯏꯔꯁꯨ ꯈꯔ ꯆꯥꯔꯒ ꯑꯣ ꯑꯥ ꯑꯦꯁ ꯀꯨꯝꯕꯗꯣ ꯊꯛꯑꯣ ꯍꯥꯏꯕ ꯑꯗꯨꯗꯗꯤ ꯃꯥ ꯑꯅꯥꯕꯗꯨ ꯐꯔꯨ ꯐꯔꯣꯏ ꯑꯃꯃꯨꯛ ꯅꯥꯔꯛꯒꯗꯤ ꯆꯈꯥꯎ ꯑꯃꯨꯛ ꯍꯤꯗꯥꯛꯇꯣ ꯌꯥꯝ ꯆꯥꯕꯅꯦ ꯆꯈꯥꯎ ꯌꯥꯝ ꯁꯣꯛꯄꯅꯦꯕꯀꯣ
ꯀꯔꯤꯒꯤ ꯈꯟꯊꯕꯅꯣꯗ ꯑꯍꯟꯗꯤ ꯑꯉꯥꯡꯒ ꯆꯞ ꯃꯥꯟꯅꯕꯅꯤ
ꯑꯍꯟ ꯍꯥꯏꯔꯁꯨ ꯌꯥꯝ ꯑꯍꯟ ꯅꯠꯇꯦ ꯅꯪꯁꯨ ꯒ꯭ꯌꯥꯟ ꯃꯥꯡꯕꯁꯨ ꯅꯠꯇꯦ ꯑꯗꯨꯝ ꯈꯟꯊꯕ ꯉꯝꯕ ꯑꯍꯜꯅꯤ
ꯑꯁꯗꯤꯄꯨ
ꯁꯩ ꯋꯥꯔꯅꯤ ꯍꯌꯦꯡ ꯑꯩꯗꯤ ꯄꯊꯅ ꯌꯨꯝꯗ ꯑꯣꯏꯅ ꯇꯧꯔꯒꯦ
ꯊꯕꯅꯤ ꯍꯧꯠ ꯐꯥꯎꯋꯠ ꯇꯕ ꯅ ꯑꯃ
ꯎ ꯑꯁꯦ ꯑꯆꯥꯆꯥ
ꯇꯥꯕꯣ ꯑꯩꯕꯄꯥꯟꯗ ꯀꯌꯦꯒꯣ
ꯑꯁ ꯃꯇꯝ ꯌꯥꯝ ꯐꯠꯇ꯭ꯔꯀꯥꯟꯁꯤꯗ
ꯑꯩꯗ ꯏꯔꯍꯅꯤꯒꯤ
ꯑꯗꯨꯃꯥꯏꯅ ꯍꯥꯏꯕ ꯌꯥꯗ꯭ꯔꯣ
ꯐꯖꯕ ꯂꯣꯟꯗꯥꯗ ꯍꯥꯏ ꯃ ꯂꯧꯁꯤꯟꯕ ꯍꯩꯇꯦ ꯀꯅꯥ ꯊꯤ ꯐꯥꯏꯔꯨꯒ ꯀ ꯍꯥꯏꯒꯠꯇ꯭ꯔꯣ ꯃꯄꯥꯟ ꯊꯣꯛꯎꯏ ꯍꯥꯏꯗꯤ ꯈꯪꯉꯣ
ꯑꯩꯉꯣꯟꯗꯤ ꯑꯩꯉꯣꯟꯗꯗꯤꯗꯥꯥꯡꯗꯥꯡ ꯍꯥꯏꯒꯗꯕ
ꯀꯔꯤ ꯗꯥꯥꯡ ꯗꯥꯥꯡ ꯍꯥꯏꯒꯅꯤ ꯗꯣꯡ ꯗꯣꯡ ꯍꯥꯏꯌꯣ ꯀꯔꯤ ꯊꯥꯡꯗ ꯍꯩꯄ ꯌꯥꯝ ꯁꯥꯎꯋꯦꯗꯅ ꯗ ꯗꯒ
ꯑꯩꯉꯣꯟꯗ ꯐꯔꯤ ꯌꯥꯗꯦ ꯗ ꯍꯥꯏ